ꯎꯝ
ꯀꯩ ꯍꯥꯏꯒꯦ ꯀꯩ ꯍꯥꯏꯒꯦ
ꯌꯥꯝ ꯀꯨꯏꯅ ꯆꯪꯉꯤꯗꯣ ꯀꯩꯅꯣ
ꯑꯩꯅ ꯈꯪꯗꯕ ꯍꯥꯏꯗꯤ ꯁꯤꯖꯤꯗ ꯆꯥꯔꯖ ꯇꯧꯔ ꯊꯝꯃꯝꯕꯀꯣ ꯃꯥꯒꯤꯗꯣ
ꯑꯣ
ꯚꯥꯞꯁꯨ ꯑꯣꯏꯔꯨꯗꯕ ꯑꯗꯨꯗꯨꯒꯤꯅꯤ
ꯑꯣꯛꯈꯦ ꯏꯌꯥꯝꯕ
ꯁꯥꯎꯕꯤꯒꯅꯣ ꯎꯝ ꯐꯨꯔꯗꯤ ꯃꯁꯦ
ꯌꯥꯔꯕꯣ ꯌꯥꯔꯕꯣ ꯌꯥꯔꯕꯣ
ꯐꯨꯔꯦ ꯐꯨꯔꯦ
ꯌꯥꯔꯦ
ꯌꯥꯗꯦ ꯀꯣ
ꯏꯁ ꯏꯡꯕꯡ ꯁꯤꯔꯦ ꯁꯤꯗꯤ ꯐꯖꯅ ꯇꯨꯝꯅꯤꯡꯉꯛꯑꯦꯍꯦ
ꯅꯨꯡꯁꯥ ꯁꯥꯗꯣꯛꯑꯦ ꯅꯍꯥꯟꯈꯩꯅ ꯑꯩꯅ ꯐꯤꯁꯨꯕ ꯅꯨꯃꯤꯠꯇꯅ ꯁꯥꯗꯦ
ꯉꯁꯤ ꯁꯥꯗꯦꯅ ꯑꯩꯈꯣꯏ ꯁꯤ ꯅꯨꯡꯁꯥ ꯁꯥꯗꯦꯅ
ꯑꯩꯈꯣꯏꯗꯤ ꯑꯩꯈꯣꯏꯗꯤ ꯁꯥꯗꯣꯔꯛꯑꯦ ꯅꯨꯡꯁꯥ
ꯑꯈꯣꯏꯗꯤ ꯅꯣꯡ ꯃꯪꯉꯦ
ꯅꯨꯡꯁꯥ ꯁꯗꯣꯛꯑꯦ ꯑꯦꯛꯁꯦꯜ ꯑꯃꯒ ꯁꯤꯝꯄꯜ ꯁꯔꯞ ꯑꯃꯒ ꯑꯗꯨꯃꯥꯏꯅ ꯂꯩꯔꯒ ꯁꯨꯗꯣꯛꯁꯤꯔ ꯈꯪꯗꯦ ꯐꯤ ꯃꯌꯥꯝ
ꯎꯝ ꯁꯨꯗꯣꯛꯑꯣ ꯏꯔꯨꯖꯗꯕ ꯃꯅꯝ ꯅꯝꯁ ꯑꯌꯣ ꯁꯤꯔꯦ
ꯑꯗꯨ ꯀꯩ ꯍꯥꯏꯇꯥꯔꯦ ꯃꯇꯝꯗꯣ ꯂꯩꯇꯕ ꯊꯕꯛ ꯆꯤꯜꯂꯤꯗꯅ ꯑꯩꯁꯦ
ꯏꯁ ꯐꯤ ꯁꯨꯕꯒꯤ ꯃꯇꯝꯂꯣ ꯍꯥꯏꯁꯦ
ꯑ
ꯎꯝ ꯌꯥꯔꯦ
ꯎꯝ ꯌꯥꯗꯦ ꯂꯩꯇꯦ ꯃꯇꯝ
ꯏꯔꯨꯖꯕꯖꯦ ꯑꯩ ꯁꯨꯡꯎꯟ ꯂꯨꯖꯒꯤꯗ꯭ꯔꯦ ꯑꯃꯨꯛ ꯍꯥꯟꯅꯗꯤ ꯈꯔꯕꯨ ꯂꯨꯖꯔꯝꯕꯅꯤ
ꯑ ꯍꯟꯗꯛꯇꯤ ꯅꯣꯡꯒꯩꯒꯥ ꯃꯪꯕꯤ ꯈꯣꯠꯄꯤ ꯑꯗꯨꯝ ꯇꯧꯋꯤꯗꯅ ꯑꯗꯨꯒꯤꯅꯤ
ꯅꯣꯡ ꯈꯔ ꯃꯪꯕꯩꯕꯨ ꯃꯨꯛ ꯏꯔꯨꯖꯗꯦꯌꯦ ꯀꯩ ꯍꯥꯏ ꯑꯊ꯭ꯔꯅꯣ ꯈꯪꯗꯦ
ꯏ ꯅꯣꯡ ꯃꯡꯉꯗꯤ ꯀꯅꯥꯅ ꯂꯨꯖꯕꯤꯕꯥ
ꯎꯝ ꯂꯨꯖꯗꯧꯅꯤ ꯅꯣꯡꯃꯡꯉꯁꯨ ꯍꯣꯔꯦꯟ ꯂꯨꯖꯧꯀꯣ
ꯌꯦꯡꯁꯦ
ꯌꯦꯡꯁꯤꯅꯗꯤ ꯅꯣꯏ ꯌꯥꯔꯦ ꯏꯔꯨꯖꯕꯗꯅꯦ ꯄꯨꯡ ꯑꯦ ꯆ ꯉꯠꯇꯦ
ꯄꯨꯡ ꯑꯅꯤꯃꯛꯇꯤ ꯑꯗꯨꯆꯪꯏꯗꯅ
ꯏꯔꯂꯝꯝꯕꯗ ꯄꯨꯡ ꯑꯃ
ꯍꯥꯏꯗꯤ ꯄꯨꯡ ꯑꯃ ꯍꯦꯟꯅ ꯆꯪꯉꯗꯤ
ꯍꯣꯏ ꯆꯥꯡꯉꯂ ꯑꯗꯨ ꯆꯥꯡꯍꯧꯔꫭꯗ ꯉꯥꯁꯤ
ꯎꯝ ꯎ
ꯀꫭ
ꯍꯣꯏ ꯍꯣꯏ ꯑꯩꯅ ꯍꯣꯏ ꯍꯥꯏꯔꯗꯤ ꯑꯗꯨꯝ ꯌꯥꯗꯕꯅꯦ
ꯑꯣꯀꯦ
ꯑꯗꯨꯒ ꯑꯩꯅꯗꯤ
ꯑꯦ ꯒꯨꯂꯤ ꯆꯥꯁꯜꯂꯣ
ꯑꯣꯑꯥ ꯄꯥꯛꯅꯝ ꯄꯤꯖꯔꯣꯏꯗꯕ
ꯀꯔꯥꯏꯗꯒꯤ ꯄꯥꯛꯅꯝ ꯃꯥꯅ ꯄꯥꯛꯅꯝꯗ ꯍꯥꯏ ꯂꯩ ꯑꯩ ꯄꯥꯛꯅꯝ ꯍꯧꯅꯤꯡꯉꯥꯏ ꯂꯩꯇ꯭ꯔꯤ ꯉꯥꯏꯈꯣ
ꯂꯩꯗꯣꯏꯅꯦ ꯂꯩꯗꯣꯏꯅꯦ ꯀꯩ ꯋꯥꯠꯂꯤ ꯍꯥꯏꯔꯣ
ꯍꯜꯖꯕ ꯃꯤ ꯋꯥꯠꯂꯦ
ꯃꯤ ꯂꯩꯔꯦ
ꯂꯩꯇꯦ
ꯑꯗꯨꯅꯦ ꯑꯩ ꯆꯥꯅꯤꯡꯗꯣꯏꯅꯦ ꯑꯩ ꯃꯤ ꯁꯪꯒꯥꯕꯩꯁꯨ ꯑꯁꯨꯛ ꯌꯥꯝ ꯋꯥꯅ ꯉꯥꯏꯖꯔꯛꯑꯒ
ꯑ ꯄ ꯇꯝ ꯍꯖꯤ ꯎꯝ ꯎꯝ ꯎꯝ ꯎꯝꯝ ꯎꯝ ꯈꯣꯏꯌꯨꯝꯒꯤ ꯃꯤ ꯃꯌꯥꯝꯁꯤꯒꯤ ꯍꯧꯖꯤꯠꯁꯤ ꯍꯧꯖꯤ ꯌꯥꯔꯣꯏꯌꯦ ꯑꯩ ꯇꯜꯜꯂꯤ
ꯌꯦꯗꯣ ꯅꯅꯥ ꯍꯗꯧꯅꯦ
ꯌꯔꫭꯏꯑ
ꯌꯥꯅꯤ ꯂꯣꯟꯅ
ꯇꯗ ꯇꯠꯇ ꯄꯥꯄꯥ ꯇꯥꯜꯂꯦꯏꯕ
ꯇꯥꯟꯗꯤꯌꯦ
ꯑꯣ
ꯎꯝ ꯑꯩꯗꯤ ꯁꯪꯒꯥꯅꯤ ꯀꯟꯅ ꯍꯔꯥꯎꯅꯉꯥꯏ ꯂꯩꯔꯒ
ꯑꯗꯥ ꯑꯩꯅ ꯆꯅꯥ ꯂꯩꯕꯤꯒꯦ ꯍꯥꯏꯔꯗꯨꯗꯤ ꯆꯅꯥ ꯌꯦꯟꯒ ꯆꯤꯅꯥꯒ ꯊꯣꯡꯕ
ꯑꯗꯣꯝ ꯄꯥꯛꯅꯝ ꯑꯗꯣ ꯄꯥꯛꯅꯝ ꯄꯥꯛꯅꯝ ꯄꯥꯛꯅꯝ ꯄꯥꯛꯅꯝ ꯏꯁꯄꯤꯁꯦꯜ ꯔꯤꯀ꯭ꯋꯦꯁ
ꯑꯕꯅꯪ
ꯆꯥꯗꯣꯏꯅꯦ ꯆꯥꯗꯣꯏꯕꯥ
ꯌꯥꯗ꯭ꯔꯦ
ꯃꯤ ꯃꯩꯇꯩꯒꯤ ꯄꯤꯖꯥ ꯆꯥꯗꯣꯏꯅꯦꯍꯦ
ꯑꯗꯨꯗꯤ ꯑꯩꯒꯤ ꯑꯩꯒꯤ ꯃꯪꯒꯜ
ꯂꯩꯗꯨꯏꯅꯦ ꯑꯩꯗꯤ ꯂꯩꯒꯦ ꯍꯥꯏꯇꯥꯕ ꯂꯩꯒꯥꯅꯨ ꯂꯩꯒꯥꯅꯨ ꯍꯥꯏꯕ ꯅꯠꯇ꯭ꯔꯥ
ꯑꯗꯨ ꯌꯥ ꯇꯠꯂꯤꯀꯥꯟꯒꯤꯗꯨꯗꯤ ꯌꯥꯗꯥ ꯆꯥꯕ ꯊꯨꯞꯀꯥꯅꯤ
ꯑꯗꯣ ꯍꯧꯖꯤꯛꯇꯤ ꯑꯣꯀꯦ ꯇꯥꯔꯕ꯭ꯔꯥ ꯎꯝ ꯑꯗꯨꯗꯤ ꯉꯁꯤ ꯁꯪꯒꯥꯅꯤ ꯑꯗꯣ ꯍꯌꯦꯡ ꯇꯥꯔꯦꯅꯦ
ꯑꯦ ꯀꯩꯒꯤ ꯍꯌꯦꯗꯤ ꯇꯜꯅꯦ ꯃꯟꯗꯦꯗ ꯑꯣ ꯃꯟꯗꯦꯗꯅꯦꯁ ꯁꯨꯃꯥꯏꯅ ꯇꯧꯁ ꯃꯟꯗꯦꯗꯅꯦ ꯖꯨꯁꯤꯏꯕꯥꯅꯤꯄꯣꯠꯂ ꯆꯠꯇꯣꯏꯅꯦꯕꯀꯣ ꯀꯣ ꯃꯥꯅ ꯅꯪꯅꯦ ꯅꯥꯎꯕꯣꯏꯅꯦ ꯑꯗꯨꯃꯥꯏꯅ ꯑꯩꯈꯣꯏ ꯃꯔꯤ ꯆꯠꯁꯦ ꯍꯥꯏꯕ ꯑꯩꯅ ꯚꯔꯥꯇꯤꯛ ꯅꯝꯅꯦ ꯀꯩꯅꯣ ꯄꯣꯠꯁꯨ ꯌꯥꯝꯗꯤ ꯏꯕꯥꯅꯤ ꯈꯛ ꯆꯠꯁꯦ ꯅꯪ ꯍꯥꯏꯈꯤꯕꯅꯦꯕꯣ ꯉꯁꯥꯏꯁꯨ ꯍꯣꯏ ꯐꯔꯦ ꯆꯠꯂꯁꯦ ꯍꯥꯏ ꯑꯗ ꯃꯥꯅ ꯄꯩꯁꯥꯗꯣ ꯅꯨꯄꯥꯁꯤꯡꯒꯤ ꯄꯩꯁꯥꯗꯣ ꯅꯪꯉꯣꯟꯗ ꯑꯝꯇꯥ ꯈꯣꯝꯖꯤꯜꯂꯣ ꯈꯣꯠꯂꯣ ꯄꯩꯁꯥꯗꯣꯅ ꯍꯥꯏꯕ ꯑꯗꯨꯝ ꯄꯤꯁꯤꯟꯅꯔꯛꯅꯕ ꯁꯤꯅꯦꯕ ꯃꯥꯅ ꯍꯥꯏꯗꯣ ꯑꯗꯨꯗ ꯑꯩꯅ ꯅꯨꯄꯥꯁꯤꯡꯒꯤ ꯀꯌꯥ ꯍꯦ ꯍꯥ ꯑꯩ ꯇꯥꯛꯁ ꯇꯧꯔꯤ ꯀꯌꯥꯍꯦ ꯑ ꯆꯠꯂꯣ ꯑꯗꯨꯗꯨꯒ ꯑꯗꯨꯃꯥꯏꯅ ꯄꯤꯖꯥ ꯍꯥꯏꯕꯗꯣ ꯑꯩꯅ ꯅꯨꯄꯥꯁꯤꯡꯒꯤꯗꯨꯗꯤ ꯑ ꯅꯨꯄꯥ ꯃꯣꯏ ꯉꯥꯅꯨꯒ ꯌꯦꯟꯒ ꯃꯣꯏ ꯊꯤꯔꯨꯗꯣꯏꯅꯤꯅ ꯄꯩꯁꯥ ꯑꯗꯨꯃꯥꯏꯅ ꯀꯥꯞꯊꯣꯛ ꯅꯗꯣꯏ ꯕꯨꯗꯤ ꯃꯣꯏꯅ ꯑꯗꯨꯝ ꯇꯧꯔꯗꯤ ꯌꯥꯔꯦꯗꯅ ꯑꯗꯨꯒꯤ ꯍꯥꯏꯕꯅꯦ ꯅꯨꯄꯤꯒꯤ ꯄꯩꯁꯥꯗꯨꯅ ꯑꯀꯥꯝ ꯑꯗꯨꯝ ꯑꯗꯨꯗꯨꯅ ꯑꯗꯨꯝ ꯍꯣꯏ ꯃꯥꯔꯣꯏ ꯃꯄꯥꯡ ꯀꯩꯀꯥ ꯊꯥꯎ ꯊꯨꯝ ꯂꯩꯕꯗꯤ ꯀꯣꯟꯅꯩꯗꯅ ꯀꯩꯅꯣꯅꯦꯕꯥ ꯑꯩꯈꯣꯏ ꯃꯔꯤꯗ ꯂꯤꯁꯤꯡ ꯀꯩꯅꯣꯅꯦ ꯀꯔꯤ ꯀꯔꯤ ꯀꯔꯤ ꯀꯨꯟꯊ꯭ꯔꯥ ꯂꯤꯁꯤꯡ ꯑꯍꯨꯝꯒ ꯀꯩꯅꯣꯅꯦ
ꯑꯥ ꯂꯤꯁꯤꯡ ꯀꯨꯟꯊ꯭ꯔꯥ
ꯂꯤꯁꯤꯡ ꯑꯃꯥ ꯆꯥꯅꯤꯅꯦ ꯍꯥꯏꯗꯤ ꯐꯣꯔꯦꯂꯥꯔ ꯊꯥꯔꯇꯤ ꯇꯨꯅꯤꯗꯅ ꯂꯤꯁꯤꯡ ꯑꯃ ꯆꯥꯅꯤꯅꯦꯕ ꯍꯦꯟꯗꯣꯛꯅ ꯀꯣꯟꯅꯩꯕꯥ ꯑꯗꯨ ꯀꯣꯟꯅꯕ ꯕꯅꯤꯅ ꯑꯗꯨꯃꯥꯏꯅ ꯇꯧꯔꯥꯁꯦꯅꯗꯤ ꯍꯥꯏꯕꯅꯦ ꯃꯥꯅ ꯍꯣꯏ ꯍꯣꯏ ꯍꯥꯏꯔꯕꯅꯦ ꯑꯩꯗꯤ ꯑꯗꯨꯝ ꯆꯠ ꯄ ꯅꯨꯃꯤꯠꯇꯨꯗ ꯑꯗꯨꯝ ꯀꯥꯞꯄꯅꯤꯕ ꯄꯩꯁꯥꯗꯣ ꯏꯟꯁꯥꯡ ꯌꯥꯝꯗꯥꯕꯅꯦ ꯍꯋꯥꯏꯗꯣ ꯈꯤꯇꯪ ꯑꯣꯏꯕ ꯑꯗꯨꯃꯥꯏꯅ ꯇꯧꯕꯥꯅꯦ ꯑꯩꯅ ꯍꯥꯏꯈꯤꯕꯅꯦ ꯑꯗꯨꯅ ꯆꯠꯇ꯭ꯔꯤꯅꯦ ꯑꯗꯨ ꯅꯨꯃꯤꯠꯇꯨꯗ ꯂꯥꯛꯀꯦꯗꯤ ꯍꯦꯛ ꯂꯥꯛꯆꯧ ꯑꯗꯨ ꯀꯩꯗꯧꯅꯗꯣꯏꯅꯣ ꯅꯣꯡꯉꯥꯜꯂꯥꯀꯥꯟꯗ ꯑꯃꯨꯛ ꯂꯩꯅꯤ ꯑꯩꯗꯣ ꯖꯟ ꯖꯥꯟ ꯑꯃꯨꯛ ꯑꯣꯏꯅꯤ ꯇꯜꯂꯦ
ꯀꯃꯥꯏꯅ ꯑꯣꯏꯗꯣꯏꯕ
ꯍꯥꯏꯗꯤ ꯆꯠꯂꯝꯗꯥꯏꯗꯨꯗ ꯑꯃꯨꯛ ꯄꯥꯛꯅꯝ ꯑꯃꯨꯛ ꯅꯝ ꯑꯃꯨꯛ ꯍꯧ ꯌꯥꯝꯅ ꯀꯩꯅꯣ ꯇꯧꯔꯥꯅꯤ ꯍꯥꯏꯕ ꯀꯣꯟꯅ ꯇꯞꯅ ꯏꯪꯅ ꯇꯧꯁꯦ ꯀꯣꯟꯅ ꯇꯝꯅ ꯏꯪꯅ ꯇꯧꯔꯥꯁꯦꯕꯥ
ꯍꯣꯏ ꯇꯥꯃꯣꯅ ꯑꯗꯨ ꯍꯥꯏꯗꯣ ꯑꯗꯨꯁꯨ ꯑꯗꯨꯝ ꯍꯥꯏꯕ ꯀꯨꯏꯔꯥꯕꯅꯦ ꯑꯗꯨꯗꯣ
ꯀꯗ ꯇꯅꯤ ꯆ ꯁꯣꯏꯗꯥꯕꯤꯗ
ꯍꯣꯏ ꯑꯗꯨꯗꯤ ꯆꯥꯅꯥ ꯑꯣꯏꯔꯁꯨ ꯌꯥꯏ
ꯎ ꯄꯥꯅꯝꯁꯨꯄꯤꯤꯁꯦ ꯇꯣꯏꯅꯤꯗ
ꯑꯗꯨꯅꯦ ꯑꯗ ꯑꯩꯗꯤ ꯍꯌꯦꯡꯅꯤꯡꯕꯁꯤ ꯌꯥꯝ ꯊꯨꯅꯗꯤ ꯆꯠ ꯆꯅꯤꯡꯗꯕ
ꯅꯪꯅ ꯒꯌꯥꯔꯟ ꯊꯧꯅ ꯍꯥꯎꯇ꯭ꯔꯒ
ꯅꯣꯏ ꯑꯣꯏꯌꯦꯦ ꯅꯣꯏꯌꯦꯦ ꯑꯩ ꯂꯣꯏ ꯆꯥꯗꯣꯏꯅꯤ
ꯇꯅꯤꯡꯗ ꯃꯣꯔꯧ ꯊꯕ ꯊꯖꯤꯦ ꯎꯔꯛꯁꯨꯨꯒꯥꯏ ꯍꯥꯎꯀꯦ ꯀꯪꯕꯗ ꯎꯝ ꯑꯃꯨꯛ ꯇꯥꯔꯪ ꯆꯠꯇꯥꯅ ꯇꯥꯔꯪ ꯆꯠꯇꯅ ꯃꯤ ꯁꯤꯅꯥꯅꯤ
ꯌꯥꯝ ꯀꯥ ꯍꯦꯟꯅ ꯃꯣꯔꯣꯛ ꯆꯥꯗꯕꯗꯤ ꯅꯠꯇꯤꯌꯦ ꯍꯥꯎꯕꯨ ꯍꯥꯎꯔꯗꯤ ꯑꯗꯨꯝ
ꯑꯗꯨ ꯑꯣꯏꯁꯨ ꯅꯪ ꯆꯥꯗꯤꯌꯦ
ꯀꯃꯥꯏꯅ ꯈꯪꯉꯤꯅꯣ
ꯑꯩꯅ ꯈꯪꯉꯦ
ꯍꯥꯎꯕ ꯍꯥꯎꯔꯗꯤꯀꯣ ꯑꯗꯨꯝ ꯆꯥꯗꯦ ꯍꯥꯏꯁꯦ ꯑꯗꯨꯝ ꯉꯝꯗꯤ ꯀꯝꯊꯣꯛꯈ꯭ꯔꯗꯕꯅꯦ ꯑꯗꯨ ꯄꯣꯠ
ꯌꯥꯔ ꯈꯣꯏꯕ ꯃꯥꯟꯖ ꯂꯦꯦ ꯑꯗꯨꯗꯤ ꯍꯥꯎꯔꯗꯤ ꯑꯗꯨꯝ ꯃꯣꯔꯣꯛ ꯁꯥꯏꯌꯦ ꯍꯥꯏ ꯍꯥꯏꯅ ꯑꯗꯨꯝ ꯆꯥꯊꯣꯛꯄꯗꯣ ꯑꯗꯨꯒꯤ ꯐꯤꯕꯝꯗ
ꯎꯝ ꯑꯗꯨꯅꯦ ꯍꯥꯏꯁꯦ
ꯑꯗ ꯄꯔ ꯋꯥ ꯏꯟꯗꯤꯔꯥ ꯏꯟꯁꯥꯡꯗꯣ ꯌꯥꯗꯕꯅꯦ ꯈꯖꯤꯛ ꯈꯖꯤꯛ ꯀꯥꯎꯥꯎ ꯏꯟꯁꯥꯡ ꯌꯥꯝꯗꯣ ꯑꯩꯈꯣꯏ ꯃꯥꯅ ꯃꯪꯒꯟ ꯇꯤꯡꯉꯝꯃꯤꯗꯣ ꯃꯥꯅ ꯃꯪꯒꯟꯁꯦ ꯀꯩ ꯂꯐꯨ ꯂꯣꯟꯕꯦ ꯍꯪꯗꯗꯤ ꯂꯐꯨꯁꯨ ꯂꯩꯌꯦꯕꯀꯣ ꯐꯣ ꯃꯗ ꯃꯪꯒꯅꯒ ꯂꯒꯣ ꯍꯥꯟ ꯄꯤꯔꯝꯃꯤꯔ ꯑꯩꯁꯦ ꯒ꯭ꯌꯥꯟ ꯇꯥꯗꯕ ꯑꯩꯅ ꯊꯣꯡꯖꯤꯟꯕꯅꯦꯕ ꯏꯔꯣꯝꯗ ꯆꯟꯕꯩ ꯍꯋꯥ ꯁꯥ ꯀ ꯂꯐꯨꯔꯣꯝꯕꯗꯣ ꯌꯥꯎꯁꯦꯅ ꯍꯥꯏꯅꯕꯅꯦ ꯑꯣꯖꯥꯁꯤꯡꯅ ꯂꯐꯨꯔꯣꯟꯝꯕ ꯇꯧ ꯏꯔꯣꯝꯕ ꯌꯥꯎꯔꯅꯣ ꯍꯥꯏꯔꯦ ꯁꯂꯥꯠꯀꯨꯝꯕ ꯑꯃ ꯇꯧꯔꯑꯦ ꯑꯗꯨꯒ ꯁꯍꯔꯗꯦꯞꯖꯤꯅ ꯀꯩꯅꯣꯗꯣ ꯃꯣꯔꯣꯛ ꯑꯆꯥꯗꯣ ꯈꯪꯕ꯭ꯔꯥ
ꯑꯣ ꯍꯥꯏꯗꯤ
ꯎꯁꯣꯞꯇꯒ ꯌꯥꯎꯕ ꯑ ꯑꯗꯨꯗꯣ ꯁꯦꯝ ꯑꯗꯨꯁꯨ ꯁꯦꯝꯕ ꯍꯩꯕ꯭ꯔꯥ ꯑꯩ ꯔꯥꯏ ꯃꯁꯂꯥꯗꯣ ꯍꯥꯞꯄꯒ ꯑꯗꯨ ꯇꯧꯔ ꯍꯥꯏꯗꯗꯤ ꯃꯦꯗꯥꯝ ꯂꯤ ꯂꯥꯞꯇꯤꯅ ꯌꯥꯔꯦ ꯑꯗꯨꯗꯣ ꯇꯧꯔꯨꯔꯅꯨ ꯈꯣꯏꯠꯔꯨꯔꯅꯨ ꯍꯥꯏꯗꯤ ꯍꯩꯔꯨꯦ ꯑꯉꯥꯡꯁꯤꯡꯁꯦꯍ ꯁꯥꯟꯅ ꯅꯨꯄꯥꯗ ꯅꯨꯄꯥꯁꯤꯡ ꯍꯩꯔꯝꯅꯤ ꯈꯣꯠꯅꯤ ꯀ ꯑꯩꯈꯣꯏꯅꯁꯨ ꯁꯥ ꯍꯩꯇꯦ ꯈꯣꯠꯇꯦꯅ ꯍꯥꯏꯗ ꯃꯥꯗꯣ ꯇꯣꯛꯈ꯭ꯔꯦ ꯊꯔꯣꯏ ꯊꯣꯡꯕ ꯂꯩꯕ꯭ꯔꯣ ꯉꯔꯥꯡꯒꯤ ꯑꯐꯕ ꯑꯣꯏꯔꯕꯅꯤ ꯍꯣꯠꯀꯁꯣ ꯑꯗꯨ ꯕꯣꯏꯗꯣꯅ ꯉꯁꯥꯏ ꯈꯥꯏꯗꯣꯛꯑ ꯆꯥꯈꯤꯕꯅꯦ ꯃꯥ ꯆꯥꯛ ꯈꯔ ꯅꯝꯗꯤꯌꯦꯦꯅ ꯃꯔꯔꯥꯡ ꯂꯥꯡ ꯊꯣꯡꯕꯅꯦ ꯅꯝꯗꯦ ꯅꯝꯗꯦ ꯆꯥꯎꯋꯣ ꯇꯥꯏꯗꯤ ꯂꯩꯌꯦꯕꯨ ꯈꯪꯗꯦꯅ ꯑꯗꯨ ꯂꯩꯔꯗꯤ ꯑꯩ ꯆꯥꯔꯝꯃꯣꯏꯗ꯭ꯔꯥ ꯅꯨꯡꯁꯤꯗꯗꯤ ꯊꯥꯔꯣꯏꯗꯕ ꯑꯃꯁꯨ ꯄꯩ ꯂꯛꯑꯣ ꯑꯃ ꯂꯩꯕꯗꯣ ꯑꯦꯕꯤ ꯁꯤꯒꯤ ꯐꯤꯂꯝꯂꯝꯗ ꯅꯨꯡꯁꯤꯕꯤꯔꯗꯤ ꯃꯇꯣꯡ ꯑꯝꯇ ꯏꯟꯕꯤꯔꯛꯑꯣ ꯍꯥꯏꯕ ꯀꯩꯅꯣꯝꯃ ꯍꯥꯏꯕ꯭ꯔꯥ ꯅꯠꯇꯦ ꯑ ꯍꯥꯏꯒꯨꯝ ꯇꯧꯗꯥꯏꯅꯦ ꯑꯗꯨꯗ ꯎꯪꯗꯣ ꯑꯣ ꯍꯣꯔꯣꯛ ꯏꯟꯕꯗꯣ ꯏꯇꯥꯎꯗꯤ ꯥꯏꯕ ꯃꯔꯨ ꯀ ꯀꯥꯏ ꯁꯥꯏꯕꯗꯨꯅꯨꯡ ꯉꯥꯏꯔꯣꯏ ꯍꯥꯏ ꯑꯗꯨꯅꯦ ꯀꯂ ꯆꯥꯖꯦ ꯎꯆ ꯆꯠ ꯃꯂꯛ ꯀꯦ ꯍꯥꯏ ꯆ ꯆ
ꯎꯝ ꯏꯁꯁ ꯑꯗꯨꯒꯤꯗꯤꯦ ꯍꯧꯖꯤꯛꯇ ꯑꯍꯥꯎꯕꯗꯤ ꯆꯥꯅꯤꯡꯉꯦꯕ ꯃꯥꯗ
ꯑꯦ ꯁꯤꯜ ꯍꯥꯏ ꯆꯔ ꯀꯌꯥꯝ ꯍꯥꯎꯗꯅ ꯉꯥꯅꯨꯅ ꯍꯥꯎꯏ ꯉꯥꯅꯨꯅ ꯍꯥꯎꯏ
ꯑꯗꯇꯩ ꯁ꯭ꯋꯥꯏꯗꯤ ꯖꯟ ꯖꯠ ꯌꯥꯝ ꯄꯥꯝꯕꯗꯣ
ꯑꯩ ꯍꯩ ꯑꯗꯨ ꯏꯔꯥꯏꯗꯤ ꯏꯔꯥꯏꯗꯤ ꯂꯥꯏꯕ ꯄꯣꯠ ꯦꯕꯀꯣ ꯍꯥꯏꯗꯤ ꯏꯔꯥꯏꯅꯥꯏꯗꯣ ꯃꯁꯂꯥꯗꯣ ꯑꯗꯨꯝ ꯀꯩꯅꯣ ꯇꯧꯁꯤꯜꯂ ꯂꯣꯏꯔꯦ ꯀꯔꯤꯅꯣꯝꯃ ꯏꯁꯤꯡ ꯍꯩꯖꯤꯜꯂꯒ ꯃꯥ ꯀꯩꯅꯣꯝ ꯍꯥꯏꯔꯤꯅꯦ ꯃꯥꯅ ꯑꯗꯨꯗ ꯈꯩꯗꯣꯛꯅꯦ ꯑꯩꯈꯣꯏꯅ ꯁꯨꯝ ꯆꯥꯟꯅꯕ ꯄꯅꯠꯇ ꯂꯣꯏꯅ ꯆꯥꯕꯠꯅꯕꯅꯤꯅ
ꯑꯗꯨ ꯃꯥꯅ ꯇꯧꯔ ꯄꯨꯔꯛꯑꯒꯦ ꯍꯥꯏꯔꯗꯤ ꯀꯌꯥꯝ ꯐꯔꯣꯏꯗ꯭ꯔꯥ ꯅꯠꯇ꯭ꯔꯥ
ꯑꯩꯅ ꯈꯟꯕꯗꯀꯣ ꯍꯧꯖꯤꯛ ꯑꯗꯨꯃꯥꯏꯅ ꯁꯂꯥꯠꯅꯦ ꯌꯦꯟꯅꯦ ꯉꯥꯅꯨꯅꯦ ꯑꯍꯨꯝ ꯂꯩꯗꯅ ꯑꯗꯒꯤꯗꯤ ꯆꯥꯗ꯭ꯔꯗꯤ ꯃꯤꯁꯤꯡ ꯍꯥꯞꯇꯅꯦ ꯁꯤꯡꯗꯣ ꯐꯖꯅ ꯎꯃꯨꯔꯣꯒ ꯃꯦꯠꯈꯥꯏꯔꯅꯤ ꯑꯩꯅ ꯑꯩ ꯃꯦꯠ ꯀꯦ ꯎ꯭ꯔꯣ ꯑꯅꯤ ꯍꯥꯞꯆꯤꯜꯂꯅꯤ ꯁꯨꯖꯤꯜꯂꯅꯤ ꯑꯗꯨꯒ ꯑ ꯑꯁ ꯍ ꯇꯤꯟ ꯝ ꯆꯨꯝ ꯀꯣꯏꯗꯤ ꯃꯤꯅꯤꯁꯤꯡꯗꯨꯕꯨ ꯁꯥꯥꯗꯕ ꯗ ꯆꯥꯏꯗ ꯀꯣꯏꯅꯤ ꯆꯥꯗ ꯑ ꯋꯥ
ꯎꯍꯨꯝꯄꯤꯕꯤ ꯑꯗꯣ ꯀꯩ ꯍꯥꯏꯇꯥꯔꯦ ꯑꯩꯁꯨ ꯆꯆꯥ ꯑꯇꯣꯞꯄ ꯑꯣꯏꯅ ꯍꯪꯉꯨꯔꯒꯦ ꯇꯧꯕꯅꯦ ꯀꯃꯥꯏ ꯇꯧꯕꯅꯣ ꯈꯣꯠꯄꯅꯣꯅ
ꯑꯗꯨꯒꯨꯝꯕꯒ ꯐꯖꯅ ꯅꯪꯅ ꯍꯪꯅꯤꯡꯉꯑꯣ ꯍꯥꯏꯕ ꯑꯩꯅ ꯉꯔꯥꯡ ꯍꯥꯏꯕꯤꯗ꯭ꯔꯥ ꯑꯩꯗꯤ ꯍꯥꯏꯕꯤꯄꯅꯦ ꯑꯩꯗꯤ ꯍꯥꯏꯕꯤꯗ꯭ꯔꯥ
ꯎꯝ ꯑꯗꯣ ꯃꯣꯏ ꯃꯔꯣꯜ ꯍꯥꯏꯔꯛꯇ꯭ꯔꯦꯗꯅ ꯃꯣꯏ ꯍꯥꯏꯔꯛꯀꯦꯅ ꯍꯥꯏꯔꯝꯃꯒ
ꯃꯕꯨ ꯐꯠꯇꯦ ꯃꯗꯨꯒꯤ ꯃꯤꯗꯣ ꯉꯪꯅꯨ ꯂꯣꯏꯕꯗꯣ
ꯇꯩꯒꯤ
ꯍꯥꯏꯔꯛꯇꯕꯒꯤ
ꯅꯠꯇꯦ ꯃꯥꯗꯤ ꯃꯥꯅꯗꯤ ꯂꯣꯏꯕ ꯅꯠꯇ ꯃꯥꯅ ꯊꯤꯕꯤꯔꯛꯀꯦ ꯍꯥꯏꯕ ꯊꯤꯔꯛꯑꯣꯅ
ꯑꯦ ꯑꯦ ꯑꯩꯗꯤ ꯃꯥꯅ ꯂꯣꯏꯕꯒꯤ ꯑꯗꯨꯗ ꯌꯥꯎꯕ꯭ꯔꯥ ꯈꯟꯒꯦ ꯍꯥꯏꯕꯩ ꯚꯥꯞꯇ ꯄꯨꯔꯤ
ꯑꯈꫭꯏꯅ ꯂꯣꯏꯕꯗꯨꯗꯤ ꯌꯥꯗ꯭ꯔꯦ ꯂꯩꯇ꯭ꯔꯦ ꯍꯥꯏꯌꯦꯕꯀꯣ ꯑꯗꯨꯒ ꯑꯃ ꯂꯝꯁꯝ ꯍꯥꯏꯁꯤꯅ ꯀꯦꯖꯤ ꯑꯣꯟꯕꯤꯗ ꯌꯣꯟꯕꯗꫭ ꯑꯣꯏꯔꯝꯅꯤꯅ
ꯃꯥꯅꯦ ꯀꯦꯖꯤ ꯉꯥꯅꯨ ꯈꯔ ꯈꯔ ꯂꯥꯕꯗ ꯈꯤꯇꯪ
ꯂꯩꯌꯦꯅ ꯍꯥꯏꯕ
ꯈꯤꯇꯪ ꯆꯥꯕ ꯌꯥꯕꯗ ꯂꯤꯁꯤꯡ ꯑꯃ ꯆꯥꯝꯉꯥ ꯍꯥꯏꯔꯛꯑꯅꯤ
ꯑ ꯑꯗꯣ ꯑꯗꯨꯃꯥꯏꯅ ꯇꯧꯕꯗꯨꯗꯤ ꯂꯩ ꯍꯥꯏꯕ ꯑꯗꯣ ꯑꯗꯨ ꯂꯩꯔꯗꯤ ꯑꯗꯨ ꯇꯣꯛꯑꯣ ꯈꯣꯠꯂꯣ ꯑꯣꯏꯅ ꯍꯥꯏꯗꯕ ꯍꯥꯏꯗꯤ ꯁꯝꯕꯨꯗꯤ ꯃꯥꯡꯖꯔꯅꯤ ꯈꯣꯠꯂꯅꯤꯅ ꯑꯗꯨꯗꯤ ꯀꯣꯏ ꯍꯪ ꯍꯪꯕ ꯃꯥꯁꯤ ꯇꯩꯕꯗꯨꯅꯁꯨ ꯑꯗꯨꯗꯨꯒꯤ ꯀꯣꯜ ꯑꯃꯗ ꯃꯣꯏ ꯊꯤꯔꯛꯀꯦ ꯈꯣꯠꯀꯦ ꯍꯥꯏꯔꯒ ꯑꯗꯨꯗꯣ ꯃꯔꯣꯟ ꯍꯥꯏꯔꯛꯇꯕ
ꯑꯣꯀꯦ
ꯎꯝ ꯑꯗꯨ ꯑꯗꯨꯃꯥꯏꯅ ꯇꯧꯕ
ꯎꯝ
ꯇꯨ ꯆꯠꯆꯥ ꯇꯣꯛꯑꯒ ꯒ꯭ꯌꯥꯟꯇꯥ ꯑꯣꯏꯅ ꯍꯪꯉꯨꯔꯒꯦꯅ ꯈꯟꯕ
ꯎꯝ
ꯑꯗꯣ
ꯀꯩꯍꯥꯏꯒꯦ ꯊꯝꯃꫭ ꯍꯥꯏꯔꫭ
ꯍꯣꯏ ꯍꯣꯏ
ꯎꯝ ꯊꯝꯃꯦ ꯊꯝꯃꯦ
ꯎꯝ